ꯂ
ꯑꯥ ꯇꯥꯏ ꯇꯥꯏꯌꯦ
ꯆꯥꯛꯇꯣꯛꯕꯣ
ꯆꯥꯛ ꯇꯣꯛꯑꯦ
ꯑꯣꯀꯤꯤꯡ ꯊꯣꯛ ꯊꯣꯛꯦ
ꯑꯥ ꯋꯥꯛꯀꯤꯡ ꯍꯥꯏꯐꯦꯠ ꯆꯠꯂꯤ
ꯍꯧꯖꯤꯛꯁꯤꯕꯨ ꯌꯨꯝꯕꯥꯟ ꯀꯩꯕꯥꯟꯖꯦ ꯀꯃꯥꯏ ꯇꯧꯔꯤꯒꯦ
ꯑꯥꯁ ꯑꯗꯨꯝ ꯋꯥꯏ ꯍꯥꯏꯕꯗꯤ ꯌꯥꯗꯕꯅꯤꯅꯀꯣ ꯅꯨꯡꯉꯥꯏꯔꯤ ꯍꯥꯏꯕ ꯇꯥꯔꯦꯅꯦ ꯁꯦꯟ ꯅꯨꯡꯖꯦ ꯏꯄꯥꯏ ꯄꯥꯏꯗꯕ ꯇꯨꯡꯕ ꯉꯝꯗꯕ
ꯂꯥꯛꯐꯝꯖꯤꯅ ꯋꯥꯠꯂꯃꯤꯅ
ꯎꯝ ꯂꯥꯛꯐꯝꯗꯤ ꯂꯩꯑꯦ ꯑꯗꯨꯗ ꯆꯠꯐꯝꯅ ꯍꯦꯜꯂꯛꯄ
ꯏꯅꯤ ꯌꯨꯝ ꯄꯥꯟꯕꯖꯦ ꯂꯨꯏꯅꯦꯀꯣ ꯍꯥꯏꯗꯤ
ꯃꯥꯅꯦ ꯃꯥꯅꯦ
ꯏꯕꯨꯡꯉꯣꯍꯣꯏꯖꯨ ꯑꯉꯥꯡ ꯑꯣꯏꯔꯝꯒꯤꯅꯦꯕ
ꯑꯉꯥꯡ ꯑꯣꯏꯔꯤ
ꯖꯤꯛꯀꯥꯟꯖꯤꯗ ꯌꯨꯝꯖꯦ ꯁꯨꯝ ꯂꯩꯗꯅ ꯉꯟꯅꯕꯨꯗꯤ ꯇꯥꯟꯕꯖꯤꯒꯤ ꯀꯥꯟꯅꯕꯖꯨ ꯂꯩ
ꯃꯥꯅꯦ
ꯑꯗꯩ ꯊꯦꯡꯅ ꯄꯥꯟꯕꯩ ꯃꯥꯡꯖꯕꯁꯨ ꯂꯩ
ꯃꯥꯅꯦ ꯍꯤꯔꯝ ꯈꯨꯗꯤꯡꯃꯛꯇ ꯀꯥꯟꯅꯕ ꯇꯣꯡꯖꯕ ꯍꯥꯏꯁꯤꯗꯤ
ꯇꯣꯡꯖꯕ ꯃꯥꯡꯖꯕꯖꯦ ꯂꯣꯏ ꯂꯩꯌꯦꯕ
ꯂꯩ ꯂꯩ ꯂꯩ ꯒꯥꯔꯤꯖꯨ ꯉꯥꯏꯔꯦ ꯑꯃꯟꯕ ꯂꯩꯔꯨꯔꯀꯥꯟꯗ ꯑꯍꯟꯕꯖꯤ ꯊꯧꯖꯔꯝꯃꯗꯤꯅ ꯁꯦ ꯄꯩꯁꯥ ꯌꯥꯝ ꯁꯦꯝ ꯆꯪꯉ ꯁꯦꯝꯃꯀꯥꯟꯗꯀꯣ
ꯃꯥꯅꯤꯕ ꯍꯣꯏ
ꯑꯗꯣ ꯂꯧꯁꯤꯟꯕ ꯉꯝꯗꯕ ꯀꯔꯕꯥꯔ ꯑꯃ ꯇꯧꯔꯒꯁꯨ ꯃꯥꯡꯉꯀꯥꯟꯗ ꯑꯦ ꯁꯤ ꯀꯔꯕꯥꯔꯖꯤ ꯑꯣꯏꯅ ꯇꯧꯖꯔꯝꯃꯗꯤ ꯁꯤ ꯇꯧꯔꯝꯗꯕꯤꯗ ꯍꯦꯛꯇ ꯈꯜꯂꯛꯑꯦꯕ ꯋꯥꯈꯟꯖꯦ ꯑꯗꯨꯅꯤꯗ ꯊꯕꯛ ꯑꯃ ꯇꯧꯔꯒꯗꯤ ꯃꯥꯡꯖꯕ ꯇꯣꯡꯖꯕꯗꯤ ꯑꯗꯨꯝ ꯂꯩꯒꯅꯤ
ꯁꯨꯝ ꯍꯥꯏꯗꯤ ꯂꯝꯕꯤ ꯊꯣꯡꯒꯤ ꯑꯣꯏꯕ ꯑꯗꯥꯏꯒꯤꯗꯤ ꯀꯃꯥꯏ ꯀꯃꯥꯏ ꯁꯨꯝ ꯇꯧꯔꯤ
ꯂꯝꯕꯤ ꯊꯣꯡꯖꯦ ꯑꯌꯥꯝꯕꯅꯗꯤ ꯀꯣ ꯁ꯭ꯋꯥꯏꯒꯤ ꯑꯣꯏꯅꯗꯤ ꯑꯌꯥꯝꯕꯅꯗꯤ ꯑꯥ ꯆꯥꯝꯃꯗ ꯑꯗꯨꯝ ꯎꯝ ꯑꯥꯏꯠꯇꯤ ꯄꯥꯔꯁꯦꯟꯒꯨꯝꯕꯗ ꯑꯗꯨꯝ ꯅꯨꯡꯉꯥꯏꯔꯦ ꯍꯥꯏꯕ ꯇꯥꯔꯦ
ꯑꯥ
ꯂꯝꯕꯤ ꯊꯣꯡꯁꯦ ꯑꯗꯨꯒ ꯑ ꯍꯦꯟ ꯅꯨꯡꯉꯥꯏꯖꯗꯕꯗꯤ ꯂꯝꯕꯤ ꯊꯣꯡꯗꯤ ꯅꯨꯡꯉꯥꯏꯔꯒꯖꯨꯀꯣ ꯃꯤ ꯈꯔ ꯃꯤꯖꯤꯡꯖꯦ ꯈꯔ ꯒ꯭ꯌꯥꯟ ꯇꯥꯅꯗꯕ ꯀꯣ ꯃꯣꯠꯁꯟꯕ ꯈꯣꯠꯄ ꯇ ꯇꯧꯕꯁꯦ ꯑꯩꯈꯣꯏꯒꯤ ꯑꯣꯏꯅꯗꯤ ꯑꯃꯨꯛ ꯄꯥꯝꯖꯗꯕ ꯂꯨꯅ ꯅꯥꯟꯅ ꯂꯩꯕ ꯍꯥꯏꯖꯦ ꯄꯥꯝꯃꯦꯕ ꯑꯗꯣ ꯁꯤ ꯃꯤꯁꯤꯡꯁꯦ ꯈꯤꯇꯪ ꯒ꯭ꯌꯥꯟ ꯇꯥꯗꯕꯀꯣ ꯍꯥꯏꯗꯤ ꯍꯧꯖꯤꯛꯇꯤ ꯄ꯭ꯂꯥꯁꯇꯤꯛ ꯀꯔꯤ ꯗꯨꯀꯥꯟꯗ ꯄꯣꯠ ꯂꯩꯔꯒꯁꯨ ꯄ꯭ꯂꯥꯁꯇꯤꯛ ꯀꯔꯤ ꯀꯔꯥ ꯅꯥꯟꯊꯅꯤ ꯍꯦꯛ ꯂꯝꯕꯤ ꯁꯣꯔꯣꯛꯇ ꯍꯦꯛ ꯆꯈꯥꯏ ꯎꯒꯨꯝꯕꯀꯣ ꯃꯐꯝ ꯆꯥꯅ ꯃꯐꯝ ꯆꯥꯅ ꯄꯩꯁꯜꯂ ꯊꯝꯗꯕ
ꯍꯣꯏ
ꯇꯧꯔꯤꯕ ꯄꯣꯠꯁꯦ ꯑꯗꯨꯒ ꯃꯥꯏ ꯃꯥꯒꯤ ꯍꯥꯏꯗꯤ ꯃꯥꯥꯏ ꯃꯥꯒꯤ ꯃꯃꯥꯏ ꯃꯥꯏ ꯃꯃꯤꯠ ꯅꯥꯟꯕ ꯑꯗꯨꯃꯥꯏꯅꯀꯣ ꯖꯒꯥꯁꯤꯡꯁꯦ ꯃꯥꯒꯤ ꯃꯥꯒꯤ ꯃꯄꯥꯁꯤꯡꯁꯦ ꯒ꯭ꯌꯥꯟ ꯇꯥꯅ ꯁꯦꯡꯗꯣꯛꯄꯤꯕ ꯑꯣꯏꯇꯥꯔꯒꯗꯤ ꯑꯃꯨꯛꯁꯨ ꯍꯦꯟꯅ ꯅꯥꯟꯒꯗꯕ ꯂꯨꯅ ꯅꯥꯟꯅ ꯂꯩꯒꯗꯕ
ꯍꯣꯏ
ꯑꯗꯨꯏ ꯃꯊꯛꯇ ꯑꯥ ꯄꯣꯠꯁꯦ ꯂꯩꯔꯨꯔꯦ ꯈꯜꯂꯣ ꯑꯆꯥꯄꯣꯠ ꯑꯝꯇ ꯂꯩꯔꯨꯔꯦ ꯀꯩꯅꯣꯝꯇ ꯇꯧꯔꯦ ꯈꯜꯂꯣ ꯍꯥꯏꯗꯤ ꯑꯩꯒꯤ ꯎꯝ ꯑꯩꯅ ꯃꯐꯝ ꯆꯥꯗꯅ ꯂꯪꯊꯣꯛꯑꯝꯂꯤꯕ ꯄꯣꯠꯇꯣ ꯍꯥꯏꯗꯤ ꯁꯨꯃꯥꯏꯅ ꯂꯪꯊꯣꯛꯄꯅꯦ ꯑꯩꯒꯤ ꯏꯃꯨꯡꯗ ꯂꯪꯊꯣꯛꯄꯅꯦꯅ ꯈꯜꯂꯒꯗꯤ ꯂꯪꯊꯣꯛꯑꯣꯏꯕ ꯑꯗꯣ
ꯃꯥꯅꯤ ꯃꯥꯅꯤ
ꯃꯐꯝ ꯆꯥꯅ ꯆꯥꯅ ꯍꯦꯛ ꯄꯩꯁꯟꯕꯤꯕ ꯍꯥꯏꯗꯤ ꯒꯥꯔꯤ ꯇꯣꯡꯕꯗ ꯇꯧꯔꯦ ꯈꯜꯂꯣ ꯍꯖꯤꯦꯛꯇ ꯒꯥꯔꯤ ꯅꯥꯀꯟꯗꯒꯤꯩ ꯂꯪꯊꯣꯛꯈꯤꯕ ꯃꯤ ꯂꯩꯌꯦꯕ
ꯃꯥꯅꯦ ꯃꯥꯅꯦ ꯆꯨꯃꯤ ꯁꯨꯨꯝ
ꯇꯧꯕꯤꯗꯕ ꯒ꯭ꯌꯥꯟ ꯇꯥ ꯈꯤꯇꯪ ꯍꯥꯏꯗꯤ ꯑꯩ ꯑꯃꯅ ꯈꯤꯇꯪ ꯒ꯭ꯌꯥꯟ ꯇꯥꯕꯗ ꯍꯥꯏꯗꯤ ꯑꯩꯒꯨꯝꯕ ꯃꯉꯥ ꯇꯔꯥ ꯂꯩꯔꯗꯤ ꯈꯤꯇꯪꯗꯤ ꯁꯦꯞꯇꯤ ꯃꯣꯠꯁꯟꯕꯁꯤꯗꯩ ꯈꯤꯇꯪꯗꯤ ꯀꯟꯕꯗꯤ ꯉꯝꯗꯣꯏꯅꯦꯕ
ꯃꯥꯅꯤ
ꯑꯗꯨ ꯋꯥꯈꯜꯂꯣꯟꯗꯣ ꯂꯩꯇꯕ ꯍꯥꯏꯇꯥꯔꯦꯅꯦ ꯑꯩꯈꯣꯏꯅ ꯄ꯭ꯂꯥꯁꯇꯤꯛ ꯍꯥꯏꯗꯤ ꯑꯩꯈꯣꯏꯅ ꯆꯥꯈꯤꯕꯒꯤ ꯑꯔꯦꯝꯕ ꯑꯣꯏꯇꯥꯥꯔꯒꯁꯨꯀꯣ ꯒꯥꯔꯤ ꯅꯨꯡꯔꯤ ꯇꯣꯡꯉꯒꯗꯤ ꯐꯖꯅ ꯕꯦꯛꯇ ꯍꯥꯞꯆꯤꯟꯕꯤꯕ ꯀꯣ ꯂꯝꯖꯤꯟ ꯄꯣꯠ ꯕꯣꯇꯜ ꯍꯥꯏꯗꯤ ꯏꯁꯤꯡ ꯊꯛꯑꯝꯕꯒꯤ ꯕꯣꯇꯜꯇ ꯑꯣꯏꯔꯒꯁꯨꯀꯣ ꯐꯖꯅ ꯕꯦꯛꯇ ꯍꯥꯞꯆꯟꯕꯤꯕ ꯃꯐꯝ ꯆꯥꯅ ꯗꯁꯕꯤꯟꯗ ꯀꯩꯗ ꯍꯥꯞꯄꯤꯔꯝꯕ ꯑꯗꯨ ꯑꯣꯏꯔꯒꯗꯤ ꯈꯤꯇꯪ ꯑꯌꯥꯝꯕꯅ ꯀꯣ ꯂꯩꯀꯥꯏꯗ ꯅꯠꯇꯅ ꯈꯨꯗꯤꯡꯃꯛꯇ ꯍꯥꯏꯇꯥꯔꯦꯅꯦꯀꯣ ꯏꯟꯚꯥꯏꯔꯣꯟꯃꯦꯟꯗ ꯑꯗꯨꯝ ꯈꯤꯇꯪꯗꯤ ꯀꯥꯟꯅꯒꯗ꯭ꯔꯅ ꯈꯜꯂꯤ
ꯍ ꯆꯦꯟꯖꯇ ꯂꯥꯛꯇꯣꯏꯅꯦ ꯍꯤꯔꯝ ꯈꯨꯗꯤꯡꯃꯛꯇ
ꯃꯛꯇ ꯍꯥꯏꯇꯥꯔꯦꯅꯦꯀꯣ ꯎ ꯋꯥ ꯌꯥꯟꯊꯠꯄ ꯈꯣꯠꯄ ꯇꯧꯔꯤꯁꯤꯡꯁꯦꯀꯣ ꯑꯗꯨꯝ ꯊꯧ ꯂꯥꯡꯅꯕ ꯌꯥꯎꯋꯦ ꯈꯨꯠ ꯂꯩꯀꯥꯏꯗ ꯑꯦ ꯁꯤ ꯋꯥꯅꯥꯁꯦ ꯑꯩ ꯊꯣꯡꯉꯥꯟꯅ ꯇꯥꯍꯜꯂꯑꯦ ꯈꯣꯠꯂꯦꯀꯣ ꯁꯤ ꯎ ꯃꯅꯥꯁꯦ ꯑꯩ ꯊꯣꯡꯉꯥꯟꯗ ꯇꯥꯍꯜꯂꯦ ꯈꯣꯠꯂꯦ ꯋꯥꯏ ꯁꯠꯄ ꯋꯥꯔꯦ ꯈꯣꯠꯂꯦ ꯁꯤ ꯃꯥꯕꯨ ꯉꯅꯥꯍꯇꯪꯅꯨꯡ ꯋꯥꯥꯏ ꯁꯤꯠꯄꯗꯨꯒꯤꯗꯤ ꯍꯣꯏ ꯑꯗꯨꯗꯤ ꯁꯥꯖꯦꯅꯤ ꯈꯟꯗꯣꯛꯄ ꯌꯥꯏꯌꯦ
ꯍꯣꯏ
ꯍꯥꯏꯗꯤ ꯎꯄꯥꯜ ꯋꯥꯄꯥꯟꯁꯤꯡꯁꯦ ꯂꯩꯔꯝꯗ꯭ꯔꯒꯗꯤ ꯑꯩꯈꯣꯏꯁꯨ ꯑꯣꯛꯁꯤꯖꯦꯟꯁꯦ ꯐꯪꯉꯣꯏꯗꯣꯏꯅꯦꯕ
ꯃꯥꯅꯤ ꯆꯨꯝ ꯃ ꯆꯨꯝꯃꯤ ꯌꯥ ꯆꯨꯝꯕ ꯋꯥꯐꯝ
ꯑꯗꯨ ꯍꯧꯖꯤꯛꯁꯦ ꯃꯅꯤꯄꯨꯔꯗ ꯇꯧꯔꯤꯁꯤꯗꯤ ꯂꯩꯀꯥꯏꯁꯤꯗꯒꯤ ꯇꯣꯛꯈ꯭ꯔꯗꯅ ꯇꯧꯔꯤꯁꯦ ꯎ ꯋꯥ ꯌꯥꯟꯊꯠꯄ ꯈꯣꯠꯄ ꯆꯤꯡ ꯀꯣꯛꯊꯣꯛꯄ ꯑꯗꯨꯗꯨꯒ ꯍꯦꯛ ꯃꯤꯡꯁꯦ ꯀꯣꯛꯊꯣꯛꯑꯒ ꯃꯩ ꯊꯥꯗꯣꯛꯑꯒ ꯍꯦꯛ ꯅꯤꯁꯥ ꯄꯨꯁꯥ ꯍꯦꯛ ꯊꯥꯖꯤꯟꯕ ꯍꯥꯏꯇꯥꯔꯦꯅꯦꯀꯣ ꯄꯣ ꯐꯤꯒꯨꯝꯕ ꯀꯩꯒꯨꯝꯕ ꯍ ꯊꯥꯖꯤꯟꯕ ꯁꯨꯝꯕꯁꯦ ꯃꯣꯏꯁꯦ ꯇꯨꯡꯒꯤ ꯈꯟꯗꯕ ꯍꯥꯏꯒꯗ꯭ꯔꯥ ꯃꯣꯏ ꯅꯥꯊꯪꯗꯨꯒꯤ ꯁꯦꯟꯗꯨꯒꯤ ꯃꯌꯥꯏꯅ ꯇꯧꯔꯤꯕ꯭ꯔꯥ ꯁꯦꯟ ꯄꯥꯏꯅꯤꯡꯗꯕ ꯃꯤꯕꯨꯗꯤ ꯂꯩꯕ ꯅꯠꯇꯦ ꯑꯗꯨꯒꯁꯨ ꯍꯦꯛ ꯑꯗꯨꯝꯕ ꯄꯣꯠꯁꯦ ꯈꯤꯇꯪ ꯋꯥꯈꯟꯗꯣ ꯈꯟꯒꯗꯧꯅꯤ
ꯍꯣꯏ ꯑꯗꯨꯒ ꯑꯩ ꯑꯩꯒꯤ ꯍꯥꯏꯗꯤ ꯂꯩꯀꯥꯏꯁꯤ ꯑꯩꯗꯤ ꯍꯧꯗꯧꯅꯦꯕ ꯍꯥꯏꯗꯤ ꯖꯄꯥꯟꯒꯨꯝꯕ ꯂꯝ ꯑꯇꯣꯞꯄ ꯂꯩꯕꯥꯛꯁꯤꯗꯗꯤ ꯃꯁꯥ ꯅꯥꯟꯕꯁꯦ ꯂꯝꯕꯤ ꯑꯃꯗ ꯑꯩ ꯀꯩꯅꯣꯝꯃ ꯃꯤꯊꯥꯏ ꯃꯀꯨ ꯑꯃꯆꯥ ꯂꯪꯊꯣꯛꯄꯒꯤ ꯀꯩꯅꯣꯁꯦ ꯃꯣꯏꯗꯤ ꯌꯥꯝꯅ ꯑꯗꯨꯛꯀꯤ ꯃꯇꯤꯛ ꯅꯥꯜꯂꯦꯕ ꯑꯩꯈꯣꯏ ꯁꯤꯒꯤ ꯏꯝꯐꯥꯜ ꯌꯦꯡꯉꯣ ꯏꯝꯐꯥꯜꯗꯇ ꯌꯦꯡꯉꯣ ꯃꯊꯛ ꯂꯝꯕꯤ
ꯆ ꯈꯦꯔꯦ ꯈꯂꯣ
ꯏꯔꯝ ꯈꯣꯡꯂꯂꯝꯗ꯭ꯔꯦ ꯅꯨꯡꯗꯤ ꯑꯁꯨꯛꯀꯤ ꯃꯇꯤꯛ ꯃꯣꯠꯂꯦꯕ
ꯃꯥꯅꯦ ꯃꯥꯅꯦ
ꯏꯗ ꯑꯃꯨꯛ ꯌꯦꯡꯉꯣ ꯀꯥꯡ ꯃꯔꯨꯝ ꯀꯣꯛꯁꯜꯂꯅꯤ ꯗꯦꯡꯒꯤ ꯅꯥꯕꯒꯤ ꯆꯥꯡ ꯋꯥꯡꯈꯠꯂꯛꯏꯁꯦ ꯀꯂꯦꯟꯗꯥ
ꯍꯧꯖꯤꯛꯀꯥꯟꯁꯤꯗꯤ ꯀꯥꯡ ꯅꯨꯡꯅ ꯆꯤꯛꯄꯁꯤꯕꯨ ꯍꯥꯟꯅꯩ ꯑꯗꯨꯃꯥꯏꯅ ꯀꯥꯡꯅ ꯆꯤꯛꯌꯦꯅ ꯍꯦꯛꯇꯥ ꯀꯩꯅꯣ ꯇꯧꯗ꯭ꯔꯦꯅꯦ ꯍꯧꯖꯤꯛꯀꯥꯟ ꯁꯤꯡꯁꯤ ꯀꯔꯤꯕꯨ ꯌꯥꯎꯕꯅꯣ ꯈꯪꯗꯦ ꯑꯣꯟꯊꯣꯛꯅꯥꯁꯨ ꯅꯥꯈ꯭ꯔꯦꯅꯦ ꯃꯣꯏꯅ ꯆꯤꯛꯄꯥꯁꯤ ꯇꯤꯟꯁꯤ ꯃꯊꯣꯡ ꯃꯥꯔꯝ ꯈꯪꯗꯕ ꯇꯤꯟꯁꯨ ꯌꯥꯝ ꯊꯣꯛꯂꯛꯑꯦ
ꯍꯣꯏ
ꯊꯤꯖꯤꯜꯂꯨꯗꯕꯒꯤꯔ ꯀꯔꯤꯒꯤꯅꯣꯗꯤ ꯈꯪꯗꯦꯀꯣ ꯍꯥꯟꯅ ꯎꯈꯤꯗꯕ ꯇꯤꯟ ꯌꯥꯝꯅ ꯂꯩꯔꯦꯌꯦꯕ ꯍꯧꯖꯤꯛꯁꯦ ꯆꯤꯛꯄꯗ ꯅꯥꯏꯌꯦꯕ ꯌꯥꯝꯅ
ꯍꯣꯏ
ꯍꯥꯏꯌꯦ ꯇꯤꯟ ꯀꯥꯡ ꯑꯣꯏꯒꯦꯔꯥ ꯑꯃ ꯑꯣꯏꯒꯦꯔꯥ ꯍꯧꯖꯤꯛꯀꯥꯟꯁꯦ ꯌꯥꯝꯅ ꯀꯩꯅꯣꯁꯨ ꯇꯧꯗ꯭ꯔꯦ ꯌꯥꯗ꯭ꯔꯦ
ꯍꯥꯏꯗꯤ ꯃꯊꯛꯂꯣꯝ ꯆꯈꯠꯂꯦ ꯈꯜꯂꯣ ꯌꯥꯝ ꯑꯁꯨꯛꯀꯤ ꯃꯇꯤꯛ ꯃꯣꯜꯂꯦꯕ ꯑꯩꯈꯣꯏ ꯁꯨꯝ ꯆꯠꯄꯗ ꯊꯦꯡꯅꯖꯩꯅꯦꯕꯀꯣ ꯍꯣꯏ ꯌꯥꯝ ꯅꯥꯟꯕ ꯂꯩꯔꯛ ꯈꯨꯜꯂꯛ ꯂꯩ ꯂꯩꯇꯦ ꯍꯥꯏꯕꯗꯤ ꯌꯥꯔꯣꯏ ꯂꯩꯕꯨ ꯗꯤ ꯂꯩꯌꯦꯕꯀꯣ ꯑꯗꯨꯒ ꯍꯥꯏꯕꯗꯤ ꯑꯌꯥꯝꯕꯅꯗꯤ ꯃꯣꯠꯇꯤꯛ ꯁꯟꯕ ꯂꯩꯀꯥꯏ ꯑꯣꯏꯒꯦꯔꯥ ꯀꯩꯅꯣꯝ ꯑꯣꯏꯒꯦꯔꯥ ꯑꯗꯒꯤ ꯑꯩꯅ ꯀꯩꯅꯣꯝꯃ ꯆꯥꯔꯝꯃꯦ ꯇꯧꯔꯝꯃꯦ ꯍꯥꯏꯔꯁꯨ ꯍꯧꯖꯤꯛꯇꯕꯨ ꯍꯥꯏꯐꯗꯤ ꯀꯨꯝꯍꯩ ꯍꯔꯥꯎ ꯑꯃ ꯊꯣꯛꯑꯣ ꯍꯧꯖꯤꯛ ꯂꯤꯂꯥ ꯐꯥꯂꯥ ꯑꯃ ꯏꯁꯩ ꯗ꯭ꯔꯃꯥ ꯑꯃ ꯇꯧꯋꯦꯅ ꯈꯜꯂꯣ ꯃꯐꯝꯗꯨꯗ ꯇꯥꯍꯧꯔꯤꯕ ꯑꯃꯣꯠꯄ ꯃꯌꯥꯝꯁꯦ ꯁꯤ ꯃꯁꯥꯅ ꯈꯪꯅ ꯅꯣꯡꯃꯇ ꯑꯩꯈꯣꯏꯒꯤ ꯍꯥꯏꯗꯤ ꯑꯩꯈꯣꯏ ꯃꯅꯤꯄꯨꯔꯁꯤꯗ ꯑꯁꯨꯛ ꯌꯥꯝꯅ ꯊꯣꯛꯏꯕ ꯀꯨꯝꯍꯩ ꯍꯔꯥꯎ ꯃꯌꯥꯝꯁꯦ ꯑꯩꯅ ꯁꯤ ꯂꯤꯂꯥ ꯑꯃ ꯅꯠꯇ꯭ꯔꯒ ꯏꯁꯩ ꯑꯃ ꯇꯧꯔꯝꯃꯦꯅ ꯈꯜꯂꯣꯕ ꯁꯤꯗ ꯇꯥꯔꯝꯃꯤꯕ ꯄꯣꯠ ꯆꯩꯩ ꯄ꯭ꯂꯥꯁꯇꯤꯛ ꯃꯀꯨ ꯃꯌꯥꯝꯁꯦ ꯅꯣꯡꯃꯇ ꯃꯁꯥꯅ
ꯄꯔ ꯃꯥ
ꯆꯈꯥꯏꯗꯕ ꯑꯃꯠꯇꯗꯤ ꯌꯥꯎꯔꯝꯗ꯭ꯔꯦꯁꯦ ꯑꯗꯨꯝ ꯎꯔꯕꯅꯤꯅ ꯈꯪꯕꯤꯔꯝꯃꯅꯤ
ꯃꯥꯅꯤ ꯃꯥꯅꯤ ꯑꯗꯨ ꯃꯣꯏ ꯍꯥꯏꯗꯤ ꯍꯥꯏꯔꯤꯕ ꯍꯥꯏꯗꯤ ꯍꯧꯖꯤꯛꯁꯨ ꯇꯧꯔꯤꯕ ꯋꯥꯔꯜ ꯀꯞꯁꯦ ꯍꯟꯗꯛ ꯆꯍꯤꯁꯤꯒꯤ ꯈꯛꯇꯪꯒꯤꯁꯨ ꯅꯠꯇꯦ ꯃꯃꯥꯡꯒꯤ ꯃꯨꯛꯀꯤꯗꯁꯨ ꯖꯄꯥꯟꯅ ꯃꯣꯏꯒꯤ ꯐꯅꯌꯥꯝꯅ ꯕꯣꯜꯁꯦ ꯄꯔꯒꯁꯨ ꯃꯣꯏꯁꯦ ꯀ꯭ ꯍꯥꯏꯗꯤ ꯃꯣꯏꯅ ꯆꯥꯔꯝ ꯊꯝꯕ ꯃꯌꯥꯝ ꯑꯃ ꯆꯥꯔꯝ ꯊꯝꯕꯗꯣ ꯁꯤꯁꯤ ꯅꯥ ꯅꯥꯟꯕ ꯄꯣꯠꯁꯤꯗꯤ ꯃꯣꯏ ꯃꯇꯧ ꯇꯝꯖꯧ ꯇꯝꯖꯧ ꯍꯥꯏꯌꯦꯕ ꯑꯗꯨ ꯃꯣꯏ ꯃꯣꯏꯅꯗꯤ ꯂꯣꯏꯅ ꯁꯣꯏꯔꯦꯗꯅ ꯍꯥꯏꯗꯤ ꯁꯤꯗꯩꯗ ꯏꯁꯩ ꯅꯣꯡꯃꯥꯏ ꯑꯣꯏꯒꯦꯔꯥ ꯂꯤꯂꯥ ꯐꯥꯂꯥ ꯀꯣ ꯃꯌꯥꯝ ꯂꯩꯒꯥꯔꯦ ꯁꯨꯝꯕꯁꯤꯗ ꯍꯥꯏꯗꯤ ꯃꯩꯇꯩ ꯃꯅꯤꯄꯨꯔ ꯍꯥꯏꯁꯤꯗꯕꯨ ꯀꯨꯝꯍꯩ ꯍꯔꯥꯎꯗꯤ ꯋꯥꯠꯇꯦꯗꯅ
ꯑꯣ ꯊ
ꯂꯥꯏ ꯍꯔꯥꯎꯕꯁꯨ ꯑꯗꯨꯝ ꯀꯨꯝꯍꯩ ꯍꯔꯥꯎ ꯆꯤꯡꯏꯤꯀꯣ ꯌꯥꯎꯁꯪꯁꯨ ꯑꯗꯨꯝ ꯆꯤꯡꯏꯤꯀꯣ ꯃꯌꯥꯝꯒꯤ ꯑꯣꯏꯔꯒꯁꯨ ꯍꯥꯏꯗꯤ ꯀꯨꯝꯍꯩ ꯍꯔꯥꯎꯁꯦ ꯋꯥꯠꯇꯦ ꯋꯥꯠꯇ꯭ꯔꯤꯕ ꯃꯊꯛꯇ ꯃꯣꯏ ꯃꯣꯏꯒꯤ ꯋꯥꯈꯜꯁꯤꯁꯨ ꯅꯣꯡꯃ ꯅꯣꯡꯃꯒꯤ ꯍꯥꯏꯗꯤ ꯀꯩꯅꯣꯁꯦ ꯀꯣꯛꯁꯦ ꯌꯥꯎꯗꯕꯁꯤꯅ ꯍꯦꯟꯖꯜꯂꯛꯑꯦꯕ ꯍꯣꯏ ꯍꯤꯔꯝ ꯑꯃꯗꯗꯤ ꯁꯤꯡꯉꯝꯕ ꯌꯥꯏꯕ ꯑꯗꯨꯏꯁꯨ ꯈꯤꯇꯪ ꯂꯨꯅ ꯅꯥꯟꯅ ꯊꯝꯕꯁꯦ ꯃꯣꯏ ꯋꯥꯈꯜꯂꯣꯟꯗ ꯂꯩꯇ꯭ꯔꯦꯕ ꯃꯣꯠꯁꯤꯟꯕꯒꯤ ꯈꯣꯠꯄꯒꯤꯀꯣ ꯍꯥꯏꯗꯤ ꯑꯁ ꯑꯩꯁꯤ ꯄ꯭ꯂꯥꯁꯇꯤꯛꯁꯦ ꯑꯁꯥꯏꯕ ꯄꯥꯏ ꯆꯠꯄꯗ ꯑꯉꯥꯎ ꯃꯥꯜꯂꯦ ꯁꯤ ꯑꯣꯏꯅ ꯈꯜꯂꯦꯕ
ꯑ
ꯍꯥꯏꯗꯤ ꯃꯁꯥꯒꯤ ꯍꯥꯏꯗꯤ ꯃꯤꯅꯗꯤ ꯉꯥꯡꯉꯛꯀꯗꯧꯗꯣ ꯍꯥꯟꯅ ꯎꯔ ꯂꯩꯔꯦ ꯃꯤꯅ ꯉꯥꯡꯉꯛꯀꯗꯣꯏꯗꯤ ꯑꯗꯨ ꯅꯠꯇꯦꯕ ꯑꯦ ꯒ꯭ꯌꯥꯟ ꯇꯥꯗ꯭ꯔꯦ ꯌꯦꯡꯉꯣ ꯁꯤ ꯑꯗꯨꯝ ꯍꯥꯏꯗ꯭ꯔꯒꯁꯨ ꯆꯤꯟꯅ ꯍꯥꯏꯗ꯭ꯔꯒꯁꯨ ꯋꯥꯈꯟꯗꯗꯤ ꯈꯟꯈꯤꯗꯣꯏꯅꯦꯕ ꯃꯤꯗꯨꯅ
ꯃꯥꯏ ꯂꯥꯛ
ꯑꯗꯨꯗꯨꯅ ꯑꯩꯅ ꯑꯗꯨꯃꯥꯏꯅ ꯇꯧꯕ ꯇꯥꯔꯒꯗꯤ ꯑꯩꯒꯤ ꯂꯤꯆꯠ ꯁꯥꯖꯠꯁꯦ ꯀꯅꯥꯒꯨꯝꯕ ꯃꯤ ꯑꯃꯅ ꯎꯈꯤꯕ ꯇꯥꯔꯒꯗꯤ ꯑꯁ ꯑꯁꯤ ꯉꯥꯡꯒꯤ ꯃꯃꯥꯡꯗ ꯑꯩ ꯁꯤ ꯄꯣꯠꯁꯦ ꯃꯊꯪ ꯊꯦꯡꯅꯕꯗꯗꯤ ꯍꯨꯟꯗꯣꯡꯒꯗꯣꯏꯁꯦ ꯏꯀꯥꯏ ꯏꯈꯥꯟꯗꯩꯅ
ꯑꯗꯨ ꯌꯥꯝ ꯆꯨꯝꯕ ꯋꯥꯐꯝꯅꯤ ꯌꯥꯝ ꯆꯨꯝꯕ ꯋꯥꯐꯝꯪꯅꯤ
ꯎꯝ ꯑꯗꯨ ꯈꯟꯗꯣꯏꯅꯦ ꯑꯗꯨꯗꯨꯅ ꯍꯥꯏꯗꯤ ꯍꯨꯟꯗꯣꯛꯑꯣꯏꯗꯣꯏꯅꯦꯕ ꯍꯨꯟꯗꯣꯛꯀꯦꯅ ꯈꯜꯂꯝꯃꯒꯁꯨ ꯃꯐꯝ ꯆꯥꯅ ꯑꯩꯒꯤ ꯃꯥꯡꯗꯗꯤ ꯍꯨꯟꯗꯣꯛꯑꯝꯗꯣꯏꯅꯦꯕ ꯑꯗꯨꯒꯤ ꯍꯦꯕꯤꯠꯇꯣ ꯑꯗꯨꯝ ꯃꯊꯪ ꯃꯅꯥꯎ ꯅꯥꯏꯅ ꯑꯗꯨꯝ ꯂꯩꯈꯤꯗꯣꯏꯅꯦꯕ
ꯍꯣꯏ ꯁꯃꯥꯖ ꯑꯃ ꯃꯣꯠꯄ ꯍꯥꯏꯁꯦ ꯑꯩꯈꯣꯏ ꯏꯁꯥ ꯏꯁꯥꯗ ꯍꯦꯟꯅ ꯁꯦꯡꯗꯣꯛꯇꯣꯏꯅꯤ ꯁꯤ ꯒ꯭ꯌꯥꯟ ꯇꯥꯗꯕꯁꯦ ꯌꯥꯝꯅ ꯂꯩꯌꯦꯕ ꯒ꯭ꯌꯥꯟꯁꯦ ꯑꯌꯥꯝꯕꯅ ꯇꯥꯗꯤ ꯐꯖꯕꯅꯤ ꯒ꯭ꯌꯥꯟ ꯇꯥꯗꯕꯁꯦ ꯌꯥꯝ ꯂꯩꯔꯤ ꯏꯕ ꯑꯩꯈꯣꯏ ꯂꯝꯗꯝꯁꯦ
ꯂꯩ ꯂꯩ ꯂꯩ
ꯁ ꯑꯃꯃꯥꯏꯅꯦꯒꯖꯔ ꯏꯁꯩ ꯑꯃ ꯗꯔꯃꯥ ꯑꯃ ꯂꯤꯂꯥ ꯐꯥꯂꯥ ꯀꯨꯝꯍꯩ ꯍꯔꯥꯎ ꯑꯃ ꯍꯦꯛ ꯇꯧꯕꯗ ꯄ꯭ꯂꯥꯁꯇꯤꯛꯀꯤ ꯃꯀꯨꯁꯦ ꯑꯗꯨꯛꯀꯤ ꯃꯇꯤꯛ ꯌꯥꯝ ꯍꯥꯏꯅꯤꯡꯉꯥꯏ ꯂꯩꯇꯅ ꯇꯥꯏ꯫ ꯍꯥꯏꯅꯤꯡꯉꯥꯏ ꯂꯩꯇꯅꯅꯤ꯫
ꯎꯝ ꯇꯥꯏ ꯇꯥꯏ
ꯁꯤ ꯁꯦꯡꯗꯣꯛꯅꯕ ꯏꯃꯨꯛ ꯅꯥꯏꯅꯩꯅꯦꯕ
ꯃꯥꯅꯤ ꯃꯥꯅꯦ ꯑꯗꯨ ꯌꯥꯝꯅ ꯍꯣꯁꯄꯤꯇꯥꯜꯗꯁꯨ ꯉꯥꯏꯔꯦꯀꯣ ꯑꯣ ꯗꯣꯛꯇꯔ ꯑꯝꯇꯅꯗꯤ ꯇꯧꯔꯝꯃꯣꯏ ꯀꯣ ꯏꯁꯇꯥꯐ ꯑꯝꯇꯟꯗꯗꯤ ꯇꯧꯔꯝꯕ ꯍꯣꯏ ꯏꯁꯇꯥꯞꯇ ꯇꯧꯕꯕꯨꯗꯤ ꯌꯥꯎꯔꯝꯒꯅꯤ꯫ ꯑꯗꯨ ꯍꯦꯛꯇ ꯀ꯭ꯋꯥ ꯃꯍꯤ ꯑꯣꯠꯁꯤꯜꯂꯝꯕꯤ ꯈꯣꯠꯄ꯫ ꯁꯤ ꯂꯥꯛꯏꯕ ꯄꯦꯁꯦꯟꯁꯤꯡꯗꯨꯒꯤ ꯃꯣꯏꯒꯤ ꯃꯤꯁꯤꯡꯗꯨꯅꯁꯨ ꯑꯣꯏꯗꯣꯏꯅꯤꯀꯣ ꯑꯌꯥꯝꯕꯅ ꯂꯨꯅ ꯅꯥꯟꯅ ꯊꯝꯒꯗꯕ ꯖꯒꯥꯗꯐꯥꯎꯗ ꯃꯣꯠꯁꯤꯜꯂꯕꯅꯦꯕ ꯕꯖꯥꯔ ꯃꯅꯨꯡꯗ ꯇꯧꯔꯤꯕ ꯈꯣꯠꯂꯤꯁꯤ ꯌꯦ ꯅꯝꯊꯤꯕꯗ ꯆꯪꯕ ꯉꯝ ꯑꯗꯩ ꯍꯣꯁꯄꯤꯇꯥꯜꯒꯁꯦ ꯀꯣꯡꯉꯥꯎꯗ꯭ꯔꯣ
ꯍꯣꯏ
ꯪ ꯆꯪꯕꯗ
ꯑꯗ ꯑꯃꯣꯠꯄꯁꯤꯗꯤ ꯃꯐꯝ ꯈꯨꯗꯤꯡꯒꯤ ꯂꯣꯏꯅ ꯃꯌꯥꯝꯗꯤ ꯂꯩ ꯑꯣ ꯈꯔ ꯈꯔꯗꯤ ꯁꯦꯡꯗꯣꯛꯄꯗꯤ ꯌꯥꯔꯕꯅꯤ ꯍꯥꯏꯗꯤ ꯆꯥꯎ ꯆꯥꯎꯈꯠꯄꯁꯦ ꯉꯝꯃꯣꯏꯕ
ꯃꯥꯅꯦ ꯃꯥꯅꯦ ꯆꯦ ꯅꯨꯡ ꯍꯥꯏꯁꯤꯗ ꯄ꯭ꯂꯥꯁ ꯆꯦ ꯅꯨꯡꯁꯤꯅ ꯑꯃꯨꯛ ꯑꯃꯔꯣꯝꯗ ꯃꯣꯏꯁꯤꯗ ꯑꯃꯨꯛ ꯃꯥꯡꯍꯟꯈꯤꯕ ꯌꯥꯏꯑꯕ ꯄ꯭ꯂꯥꯁꯇꯤꯛꯁꯤꯗꯤ ꯃꯣꯏꯁꯤꯗꯤ ꯕꯦꯔꯥꯅꯦ ꯑꯗꯨꯅꯅꯦ ꯄ꯭ꯂꯥꯁꯇꯤꯛ ꯊꯤꯡꯒꯦ ꯊꯤꯡꯉꯦ ꯍꯥꯏ ꯑꯗꯣ ꯊꯤꯡꯉꯦ ꯍꯥꯏꯔꯒ ꯑꯃꯨꯛ ꯇꯥꯡꯅ ꯑꯃꯨꯛ ꯌꯣꯜꯂꯛꯑꯦ ꯊꯤꯡꯕꯗꯤ ꯇꯤꯡꯗꯦ ꯇꯥꯡꯅ ꯑꯃꯨꯛ ꯌꯁꯤ ꯌꯣꯟꯁꯤꯁꯨ ꯌꯣꯟꯁꯤꯜꯂꯑꯦ ꯑꯗꯨꯝ ꯁꯤꯖꯤꯟꯅꯔꯦ ꯄ꯭ꯂꯥꯁꯇꯤꯛꯁꯦ ꯈꯔ ꯁꯤꯖꯤꯟꯅꯕꯁꯦ ꯋꯥꯠꯂꯒꯗꯤꯀꯣ
ꯍꯣꯏ
ꯆꯥꯏꯕ ꯃꯣꯠꯄ ꯈꯣꯠꯄꯁꯦ ꯈꯤꯇꯪ ꯐꯒꯗ꯭ꯔꯅꯗꯤ ꯈꯜꯂꯦ ꯆꯈꯥꯏꯕ ꯈꯣꯈꯥꯏꯕ ꯈꯣꯈꯥꯏꯕꯁꯤꯦ ꯆꯦꯒꯤꯁꯤꯗꯤ ꯑꯗꯨꯝ ꯏꯁꯤꯡꯗ ꯇꯧꯔꯒꯁꯨ ꯑꯗꯨꯝ ꯄꯠꯊ ꯄꯨꯝꯊꯈꯤꯕ ꯅꯥꯏꯌꯦꯕ
ꯄꯔꯔꯤꯕꯔ
ꯄ꯭ꯂꯥꯁꯇꯤꯛꯁꯤꯅ ꯑꯃꯨꯛ ꯅꯥꯏꯗꯦ ꯍꯣꯏ ꯍꯣꯏ ꯑꯗꯨꯗꯤ ꯑꯩꯁꯨ ꯀꯩꯅꯣꯝꯝꯕ ꯇꯧꯈꯤꯒꯦ ꯊꯕꯛꯑꯝꯕ ꯇꯧꯈꯤꯒꯦ
ꯍꯣꯏꯅꯦ ꯍꯣꯏꯅꯦ ꯇꯧꯔꯣꯅꯦ
ꯍꯣꯏ ꯍꯣꯏ ꯍꯣꯏ ꯊꯝꯃꯦ ꯊꯝꯃꯦ